ꯍꯜꯂꯣ
ꯇꯥꯔꯕꯣ
ꯇꯥꯔꯦ ꯑꯩꯅ ꯑꯍꯥꯟꯕ ꯀꯣꯜ ꯇꯧꯕꯗ ꯄꯥꯏꯔꯛꯇꯦꯅꯦ ꯅꯪ
ꯑꯩꯉꯣꯟ ꯂꯥꯛꯇꯤꯌꯦ ꯍꯟꯗꯛ ꯈꯛꯇꯅꯦ ꯂꯥꯛꯏꯁꯦ ꯑꯩꯅ ꯀꯩꯅꯣ ꯅꯪ ꯎꯝ ꯀꯩꯅꯣ ꯇꯧ ꯇꯧꯔꯛꯀꯦ ꯍꯥꯏ ꯇꯧꯔꯛꯇ꯭ꯔꯦ ꯍꯥꯏꯅ ꯑꯪ ꯀꯣꯜꯖꯤ ꯐꯣꯟ ꯏ ꯌꯦꯡꯒꯅꯤ ꯂꯩꯏꯖ‌ꯦꯀꯣ
ꯑꯩ ꯅꯠꯇꯦ ꯇꯧꯕꯅꯤ ꯇꯧꯕꯟ
ꯑꯥꯏ ꯑꯗꯨꯗꯤ ꯅꯪ ꯑꯝ ꯑꯃꯝ ꯑꯗꯨꯃꯥꯏꯅ ꯃꯥꯡꯕꯕꯨꯗꯤ ꯑꯗꯨꯝ ꯌꯥꯎꯕꯅꯦ ꯑꯗꯣ ꯀꯥꯏ ꯌꯥꯔꯁꯦ
ꯎꯝ
ꯁꯤ ꯑꯉꯥꯡ ꯀꯩꯝ ꯆꯠꯇꯦꯗ ꯀꯥꯗ ꯐꯣꯟ ꯑꯗꯨꯝ ꯆꯥꯔꯖ ꯇꯧꯔ ꯄꯥꯏꯔꯝꯕ ꯑꯗꯨꯗ ꯑꯩ ꯑꯃꯨꯛ ꯆꯥꯛ ꯀꯥꯝꯃꯝꯕꯗꯣ ꯑꯃꯨꯛ ꯌꯦꯡꯒꯦꯅ ꯊꯣꯛꯂꯛꯄ ꯃꯅꯤꯡꯗ
ꯎꯝ ꯃꯣꯏ ꯌꯨꯝ ꯁꯪꯒꯕꯗꯣ ꯃꯤ ꯅꯨꯡꯗꯥꯡꯁꯨ ꯃꯤ ꯂꯥꯛ ꯃꯥꯟꯅ‌ꯦ
ꯑꯣ ꯃ‌ꯣꯏ ꯉꯁꯥꯏ
ꯌꯦꯟ ꯊꯣꯡꯕꯅꯦ ꯉꯁꯥꯏ ꯃꯣꯏꯗꯣ ꯑ ꯑꯩ ꯅꯪꯉꯣꯟꯗ ꯁꯦꯟꯗ꯭ꯔꯥ ꯆꯧꯁꯤꯔꯥ ꯍꯪꯉꯤꯗꯅ
ꯎꯝ
ꯑꯥ ꯅꯪ ꯌꯥꯟꯗꯕꯗꯨ ꯑꯩꯅ ꯀꯩꯅꯣ ꯍꯧꯕꯅꯦꯕ ꯑꯃꯖ‌ꯦ ꯍꯧꯕꯅꯦꯕꯀꯣ ꯃꯥ ꯆꯠꯃꯤꯟꯅꯩꯌ‌ꯦꯕ ꯃꯥꯒ ꯆꯠꯃꯤꯟꯅꯕꯗꯒꯤ ꯑꯥ ꯃꯥꯒ ꯆꯠꯃꯤꯟꯅꯕꯗꯒꯤ ꯃꯥꯅ ꯍꯥꯏꯔ‌ꯦꯑꯦ ꯃꯣꯏꯗꯨꯏ ꯉꯁꯥꯏ ꯂꯥꯛꯍꯧꯗꯕ ꯉꯁꯥꯏ ꯂꯥꯛꯄꯗ ꯆꯥꯕ ꯅꯪꯍꯧꯗꯕ ꯃꯤꯗꯨꯗꯩ ꯑꯗꯨꯝ ꯃꯣꯏ ꯊꯕꯛ ꯁꯨꯕ ꯃꯤ ꯃꯈꯩꯒꯤ ꯑꯗꯨꯝ ꯌꯦꯟ ꯊꯣꯡꯉꯦ ꯈꯣꯠꯂꯦꯅ ꯉꯁꯥꯏ ꯍꯤꯟꯖꯥꯡꯁꯨ ꯂꯦꯝꯗꯦꯑ‌ꯦ ꯀꯌꯥ ꯃ‌ꯣꯏ ꯍꯥꯏꯕꯗ
ꯂ‌ꯦꯝꯗꯦ ꯑ ꯃꯍꯤ ꯊꯣꯡꯕ ꯕꯥꯔꯇꯤꯟ ꯑꯝꯈꯛ ꯂ‌ꯦꯝꯍꯧꯋ‌ꯦ ꯑꯩꯅ ꯎꯔꯛꯄꯗ
ꯃꯣꯏ ꯏꯟꯖꯥꯡꯗꯣ ꯂꯦꯝꯃꯣꯏꯌꯦ ꯒ ꯂꯣꯏ ꯍꯥꯎꯇ꯭ꯔꯣ ꯉꯁꯥꯏ ꯗꯣ ꯏꯔꯣꯟꯝꯕꯁꯨ ꯍꯥꯎꯋꯦ ꯂ‌ꯣꯏ ꯍꯥꯎꯋ‌ꯦ ꯍꯥꯏꯕ ꯍꯥꯎꯇꯕ ꯇꯧꯗ‌ꯦ ꯆꯤꯠꯆꯨꯁꯨ ꯍꯥꯎꯋ‌ꯦ ꯑꯩ ꯁꯤꯡꯖꯨ ꯆꯥꯕꯩꯔ ꯈꯪꯗ‌ꯦ ꯅ ꯅꯥꯇꯣꯟ ꯐꯨꯜ ꯂꯩꯔꯤꯉꯩ ꯁꯤꯡꯖꯨ ꯈꯔ ꯆꯥꯔꯛꯈ꯭ꯔꯕꯅꯦ
ꯎꯝ ꯑꯝꯇ ꯄꯥꯏꯌꯨꯀꯣ ꯆꯥꯖꯔ ꯃꯔꯤ ꯑꯝꯇ ꯁ‌ꯦꯝꯒ‌ꯦ
ꯁꯦꯝꯃ‌ꯣ ꯁꯦꯃ‌ꯣ ꯑꯁꯤ ꯑꯉꯥꯡꯁꯤꯡꯁꯦ ꯌꯥꯝ ꯂꯥꯡꯃꯟꯈ꯭ꯔꯦ ꯍꯥꯏꯕ
ꯑ ꯕ‌ꯦꯔꯥꯅ‌ꯦ
ꯅꯪ ꯁꯦꯝꯂꯨꯔꯕꯣ
ꯍꯥꯏꯗꯒꯤ ꯑꯩ ꯗꯤ ꯃꯇꯝ ꯁꯨꯡ ꯁꯪꯗꯕ ꯍꯥꯏꯇꯥꯔꯦ
ꯎꯝ ꯅꯪ ꯑꯌꯨ ꯑꯌꯨꯛꯇꯤ
ꯃꯔꯥ
ꯇꯨ ꯇꯨꯁꯟ ꯇꯧꯗꯧ
ꯑꯌꯨꯛꯇ ꯁꯤ ꯇꯧꯋꯦ ꯄꯨꯡ ꯇꯔꯨꯛꯇꯒꯤ ꯇꯔꯦꯠ ꯃꯈꯥꯏꯐꯥꯎ
ꯎꯝ ꯀꯅꯥꯗꯣꯏꯅꯣ ꯀꯥꯏꯗ
ꯇꯥꯃꯣꯒꯤ ꯃꯃꯥꯟꯅꯕ ꯑꯁꯤ ꯑꯋꯥꯡꯒꯤ ꯃꯁꯥ ꯏꯟꯕꯂꯕ ꯑꯅꯤ ꯏꯕꯗꯣ
ꯈꯪꯗ꯭ꯔꯦ ꯌꯥꯏꯦ ꯍꯪꯗ꯭ꯔꯦ ꯉꯁꯥꯏ ꯑꯦꯟꯕꯂꯞ ꯏꯕ ꯀꯥꯏꯅ ꯀꯥꯎꯒꯔꯦ
ꯑꯦꯝꯕꯦꯂꯞ ꯑꯅꯤ ꯏꯕꯗꯣ ꯃꯥꯏ ꯅꯨꯄꯤꯒꯤꯁꯨ ꯏꯕꯣ ꯇꯣꯉꯥꯟ ꯇꯣꯉꯥꯟꯅ ꯃꯥꯏ ꯅꯨꯄꯥꯁꯨ ꯏꯕꯗꯣ
ꯑꯣ ꯑꯣ ꯑꯣ ꯑꯣ
ꯑꯗꯨ ꯃꯥꯥꯏ ꯃꯆꯥꯅꯤꯄꯥ ꯑꯇꯣꯝꯕꯗꯣ ꯑꯩꯈꯣꯏꯒꯤ ꯏꯕꯨꯡꯉꯣꯒꯤ ꯎꯝ ꯕꯦꯁ ꯅꯦꯕ ꯀ꯭ꯂꯥꯁ ꯑꯃ ꯍꯦꯜꯂꯦꯕꯀꯣ ꯑꯗꯨ ꯃꯥꯅ ꯃꯥ ꯇꯧꯋꯦ ꯑꯌꯨꯛꯇ ꯃꯤ ꯑꯉꯥꯡ ꯂꯩꯛ ꯐꯖꯅꯤ ꯂꯦꯡ ꯋꯥꯟ ꯇꯥꯏ ꯍꯥꯏ
ꯎꯝ
ꯑꯩꯈꯣꯏ ꯏꯁꯥꯒꯤ ꯑꯉꯥꯡꯁꯤꯡꯁꯤꯒ ꯃꯥꯟꯅꯗꯦ ꯂꯥꯏꯔꯤꯛ ꯂꯥꯏꯁꯨꯒꯗꯣ ꯍꯥꯏꯗꯤ ꯁꯤꯠ ꯁꯤꯠ ꯅꯥꯟꯕꯗꯣ ꯕꯣꯏꯒ ꯀꯔꯤ ꯌꯦꯛꯁꯤꯟꯗꯕꯤ ꯂꯦꯞꯄ ꯀꯔꯤ ꯌꯦꯛꯁꯤꯟꯗꯕꯤ ꯂꯩꯗꯅ ꯌꯥꯝ ꯅꯥꯟꯅꯥ ꯇꯧꯋꯦꯕ ꯎꯝ ꯑꯗꯒꯤ ꯃꯣꯏ ꯍꯦꯛ ꯇꯥꯛꯄꯗ ꯆꯩ ꯄꯥꯏꯕꯤꯗꯨꯁꯨ ꯄꯥꯏꯗꯦꯕ ꯏꯕꯨꯡꯉꯣ ꯇꯥꯛꯕꯗꯤ ꯆꯩ ꯌꯥꯎꯗ꯭ꯔꯗꯤ ꯌꯥꯗꯦꯗꯅ
ꯎꯝ
ꯆꯩ ꯌꯥꯎꯗꯕꯤꯗ ꯑꯦ ꯍꯥꯏꯕꯗ ꯁꯤ ꯇꯧꯔꯛꯑꯣ ꯁꯤ ꯇꯧꯔꯣ ꯍꯥꯏꯕꯗ ꯁꯠ ꯁꯠ ꯁꯠ ꯁꯨꯝ ꯀꯤꯕꯒꯤ ꯋꯥꯗꯁꯨ ꯅꯠꯇꯕ ꯃꯃꯥ ꯃꯔꯝ ꯃꯣꯛꯄ ꯍꯥꯏꯒꯗ꯭ꯔꯥ ꯑꯗꯨꯃꯥꯏꯅ ꯇꯧꯋꯦꯕ ꯑꯗꯨ ꯃꯣꯏ ꯂꯣꯏꯔꯦ ꯍꯜꯂꯛꯑꯦ ꯑꯗꯨꯃꯥꯏꯅ ꯆꯥꯛ ꯏꯁꯤꯡ ꯊꯣꯡꯉꯦ ꯊꯕꯛ ꯇꯧꯌꯦ ꯑꯗꯨꯒ ꯑꯃꯨꯛ ꯄꯨꯡ ꯕꯥꯔꯣ ꯃꯈꯥꯏ ꯑꯃ ꯇꯥꯗ ꯑꯩꯁꯤ ꯑꯗꯨꯝ ꯏꯔꯨꯖꯔꯛꯑꯦ ꯏꯔꯨꯖꯔꯒ ꯂꯣꯏꯔꯒ ꯄꯨꯡ ꯑꯍꯨꯝ ꯅꯪꯅꯕ ꯑꯃꯨꯛ ꯁꯤ ꯃꯅꯤꯡꯒꯤ ꯇꯨꯏꯁꯟ ꯑꯃꯨꯛ ꯆꯠꯂꯦ ꯃꯣꯏ ꯑꯉꯥꯡ ꯑꯅꯤ ꯇꯥꯛꯑꯦ ꯍꯥꯏꯕꯗꯅ ꯑꯩꯅꯥ
ꯎꯝ
ꯑꯗꯨ ꯇꯧꯔꯦ ꯍꯜꯂꯛꯑꯦ ꯑꯩꯈꯣꯏꯁꯤ ꯌꯨꯝ ꯁꯪꯒꯥꯕꯗꯣ ꯑꯃꯨꯛ ꯇꯨꯏꯁꯟ ꯇꯧꯔꯑꯦ ꯑꯗꯨꯗꯨꯒ ꯑꯃꯨꯛ ꯂꯣꯏꯔꯒ ꯏꯕꯨꯡꯉꯣ ꯇꯧꯕꯅꯦꯕ
ꯎꯝ
ꯃꯣꯏ ꯃꯉꯥ ꯇꯧꯕ ꯃꯥꯜꯂꯦ ꯃꯥꯂ ꯃꯣꯏ ꯃꯉꯥ
ꯑꯩꯈꯣꯏꯒꯤ ꯏꯆꯥ ꯑꯃ ꯂꯩꯕꯗꯣ ꯅꯨꯄꯤ ꯑꯃ
ꯎꯝ
ꯁꯤꯒꯥꯡꯁꯦ ꯐꯨꯗꯣꯏꯅꯦ ꯑꯩꯅ ꯍꯧꯖꯤꯛ
ꯑꯣ ꯃꯥꯁꯨ ꯑꯩꯉꯣꯟꯗ ꯌꯥꯝ ꯍꯪꯉꯝꯕꯅꯦ ꯍꯧꯖꯤꯛ ꯑ ꯑꯩꯈꯣꯏ ꯏꯅꯥꯎꯄꯤꯒ ꯍꯣꯏ ꯍꯣꯏ ꯇꯣꯡꯅꯤ ꯀꯥꯏꯟ ꯉꯁꯥꯏ ꯉ ꯑꯩꯈꯣꯏꯅꯄ ꯇꯧꯗꯧꯗꯣ ꯃꯥꯥꯏ ꯅꯦꯠꯇꯣ ꯃꯩ ꯂꯥꯛꯇꯕꯃꯤꯅ ꯌꯥꯎꯗꯦꯅ ꯍꯥꯏꯕ
ꯑꯣ ꯑꯗꯣ ꯎꯝ ꯑꯗꯨꯋꯥꯏꯗꯤ ꯑꯗꯨ
ꯎꯝ
ꯆꯥꯛꯁꯤ
ꯅꯪ ꯀꯩꯅꯣ ꯄꯦꯇꯦ ꯄꯦꯇꯔꯦ ꯄꯣꯠꯇꯣ ꯄꯣꯠꯗꯣ ꯇꯩꯏꯗꯣ ꯀꯩꯅꯣ
ꯑꯩ ꯅꯠꯇꯦ ꯇꯥꯔꯕ ꯁꯦꯡꯅ
ꯇꯥꯔꯦ ꯇꯥꯔꯦ
ꯑꯩꯅ ꯅꯠꯇꯦꯕ ꯑꯗꯣ ꯅꯨꯡꯉꯥꯏꯇꯕꯩꯅꯦꯕ
ꯎꯝ ꯑꯩꯗꯤ ꯉꯁꯥꯏ ꯁꯦꯠꯄ ꯐꯤꯔꯣꯟ ꯆꯥꯛꯂꯣꯟꯒ ꯑꯝꯇ ꯊꯨꯞꯆꯟꯗ꯭ꯔꯤ
ꯑꯩ ꯊꯨꯞꯆꯤꯟꯒ꯭ꯔꯦ ꯊꯨꯞꯆꯤꯟꯉꯥꯏ ꯍꯜꯂꯛꯄ ꯊꯨꯞꯆꯤꯟ ꯊꯣꯛꯈ꯭ꯔꯦ ꯋꯥꯏ ꯋꯥꯏ ꯆꯤꯜꯂꯦꯅ ꯑꯗꯨꯗꫭ
ꯑꯩ ꯑꯗꯨꯝ ꯁꯜꯂ ꯇꯥꯔꯅꯤ
ꯎꯝ ꯑꯗꯨ ꯍꯥꯏꯔ ꯑꯩ ꯅꯉꯣꯟꯗꯒꯤ ꯕꯦꯛ ꯂꯧꯗ꯭ꯔꯤꯀꯣ
ꯑꯥꯎ ꯂꯩꯌꯦ ꯁꯤ ꯇꯦꯕꯜ ꯃꯊꯛꯇ
ꯎꯝ ꯕꯦꯜꯇꯣ ꯕꯦꯜꯇꯣ ꯂꯧꯕ ꯂꯥꯛꯀꯦ ꯇꯧꯕꯅꯦ
ꯑꯃꯗꯣ ꯅꯪꯒ ꯁꯦꯟꯗ꯭ꯔꯥ ꯆꯠꯃꯤꯟꯅꯔꯨꯕꯗꯣ
ꯎꯝ
ꯑꯗꯨꯗ ꯑꯩꯅ ꯏꯇꯩꯍꯣꯏ ꯗꯨꯀꯥꯟꯗꯩ ꯁꯨꯃꯥꯏꯅ ꯂꯧꯔꯛꯑꯦ ꯈꯣꯠꯂꯦ ꯖꯣꯒꯔꯗꯣ ꯍꯥꯏꯗꯤ ꯐꯤꯗꯥꯗꯣ ꯌꯥꯝ ꯐꯩꯌꯦ ꯈꯣꯠꯂꯦ ꯑꯩꯉꯣꯟꯗ ꯁꯥꯏꯖꯇꯣ ꯑꯦꯛꯁ ꯑꯦꯛꯁ ꯑꯦꯜꯅꯦ ꯁꯥꯏꯁꯇꯧ ꯆꯦꯚꯦꯝ ꯆꯥ ꯆꯥꯏꯌꯦ ꯈꯣꯠꯂꯦꯅ
ꯎꯍꯝ ꯎꯝ
ꯌꯥꯝꯁꯨ ꯁꯥꯡꯉꯦ ꯐꯤꯗ ꯐꯩꯌꯦꯅ
ꯎꯝ ꯎꯝ
ꯀꯩꯅꯣꯗꯩꯁꯨ ꯂꯧ ꯃꯥꯥꯟꯅꯦ ꯑꯃ ꯇꯥꯃꯣ ꯍꯣꯏ ꯃꯃꯥꯟꯅꯕ ꯕꯖꯥꯔꯗ ꯗꯨꯀꯥꯟ ꯐꯝꯕꯗꯣ ꯑꯩꯈꯣꯏ ꯃꯃꯥꯡꯒꯤꯗꯣ
ꯑꯝ ꯎꯝ
ꯑꯗꯨꯗꯩꯁꯨ ꯂꯧꯋꯦ ꯍꯥꯏꯌꯦ ꯑꯗꯣ ꯂꯩꯔꯛꯄꯗꯅ ꯐꯤꯗꯥꯗꯣ ꯐꯔꯒ ꯁꯨ ꯔꯛꯄꯗ ꯑꯗꯨꯝ ꯀꯩꯅꯣ ꯇꯧꯕꯗꯣ ꯑꯩꯈꯣꯏ ꯃꯇꯨ ꯊꯣꯛꯄꯩ ꯇꯥꯏꯞ ꯇꯩꯔꯛꯄꯗꯣ ꯑꯗꯨ ꯇꯧꯔꯛꯑꯦꯅ ꯍꯥꯏ
ꯃꯥ ꯂꯩ ꯍꯥꯏꯕꯅꯦ ꯑꯗꯨꯗꯒꯤ ꯎꯝ ꯅꯍꯥꯟꯃꯨꯛ ꯃꯣꯏ ꯂꯩ ꯑꯩꯈꯣꯏ ꯑꯗꯨ ꯇꯧꯗ꯭ꯔꯤꯉꯩꯗ ꯂꯩꯔꯨꯏ ꯈꯣꯠꯂꯦ ꯇꯧꯋꯦꯅ ꯍꯥꯏꯕꯅꯤ
ꯎꯝ ꯑꯗꯒꯤ ꯀꯩꯅꯣ ꯑꯩꯅ ꯁꯤ ꯕꯦꯜꯁꯦ ꯍꯝ
ꯁꯣꯝ ꯅꯥꯀꯟ ꯈꯟꯅꯔꯝ ꯃꯒꯦꯕ
ꯎꯝ ꯇꯥꯗꯦꯗ ꯑꯩꯗꯤ ꯁꯤꯗꯗꯤ
ꯎꯝ ꯑꯩ ꯁꯤꯗ ꯇꯥꯕ ꯑꯩꯈꯣꯏ ꯅꯛꯏꯗꯅ
ꯆꯥꯛꯁꯤꯁꯨ ꯑꯅꯤꯔꯛ ꯀꯥꯝꯃꯦ
ꯑꯗꯒꯤ ꯕꯦꯜꯗꯣ ꯁꯨꯃꯥꯏꯅ ꯂꯩ ꯈꯣꯠꯂꯦ ꯑꯗꯒꯤ ꯑꯩꯗꯣ ꯍꯧꯖꯤꯛꯀꯤ ꯈꯣꯡꯒ꯭ꯔꯥꯎꯗꯣ ꯑꯃꯨꯕ ꯉꯁꯥꯏ ꯑꯩꯅ ꯌꯦꯡꯉꯝꯕꯗꯣ ꯁꯦꯠꯂꯒ ꯑꯗꯨ ꯑꯩꯉꯣꯟꯗ ꯑꯗꯨꯝ ꯄꯛꯄ ꯇꯥꯏꯞꯇ ꯇꯧꯏꯀꯣ ꯑꯗꯨꯗꯣ ꯑꯃ ꯂꯧꯗꯣꯏꯅꯦ ꯈꯣꯠꯇꯣꯏꯅꯦ ꯍꯥꯏꯕ ꯑꯗꯣ ꯃꯥꯅ ꯕ꯭ꯂꯦꯛꯇꯨꯗꯤ ꯍꯥꯏꯗꯤ ꯍꯧꯖꯤꯛꯀꯥꯟ ꯑꯉꯥꯡꯁꯤꯡꯅ ꯄꯪꯆꯦꯠꯇ ꯁꯦꯠꯅꯕꯅꯦ ꯑꯩꯈꯣꯏꯒꯤ ꯎꯝ ꯍꯥꯏꯗꯤ ꯀꯌꯥ ꯄꯣꯁ ꯇꯥꯕ ꯑꯣꯏꯗꯕꯗꯣ ꯍꯥꯏꯗꯤ ꯄꯪꯁꯦꯠ ꯁꯦꯠꯅꯕꯒꯤ
ꯎꯝ
ꯑꯗꯨꯗꯒꯤ ꯑꯗꯨꯃꯥꯏꯅ ꯍꯥꯏꯌꯦ
ꯎꯝ ꯃꯃꯥ ꯎꯝ ꯃꯥꯗꯣ ꯉꯁꯥꯏ ꯂꯥꯛꯑꯦ ꯉꯁꯥꯏ ꯂꯥꯛꯑꯒ ꯑꯛ ꯑꯩꯒꯤ ꯑꯥ ꯗꯨꯀꯥꯟꯗꯨꯗ ꯀꯩꯅꯣ ꯇꯧꯔꯦ ꯎꯝ ꯃꯁꯤ ꯕꯦꯜꯠꯇꯣ ꯍꯪꯉꯦꯕꯀꯣ ꯍꯪꯉꯦ ꯕꯦꯜꯗꯣ ꯍꯪꯉꯒ ꯕꯦꯜꯇꯣ ꯀꯌꯥ ꯄꯤꯕꯅꯣ ꯍꯪꯉꯦ ꯑꯩꯅ ꯍꯪꯉꯨ ꯃꯣꯏꯗ ꯑꯩ ꯏ ꯈꯪꯗꯦꯅ ꯍꯥꯏꯕꯅꯦꯕ ꯑꯩꯁꯨ ꯈꯪꯗꯦꯗ ꯉꯁꯥꯏ ꯅꯪ ꯐꯥꯒꯤ ꯑꯗꯨꯝ ꯑꯗꯨꯝ ꯐꯥꯒꯤ ꯖꯨꯒꯥꯏ ꯑꯣꯏꯅ ꯍꯥꯏꯔ ꯂꯩꯗꯅ
ꯎꯝ
ꯎꯝ ꯑꯗꯨꯃꯥꯏꯅ ꯑꯗꯨ ꯑꯩꯅ ꯍꯥꯏ ꯃꯗꯤ ꯉꯥꯁꯥꯏ ꯗꯨꯅ ꯑꯁꯦꯡꯕꯗꯨꯁꯨ ꯈꯪꯗꯕꯅꯤꯅ ꯈꯪꯗꯦ ꯍꯥꯏ ꯃꯅꯥ ꯃꯥꯏꯁꯨ ꯉꯁꯥꯏ ꯍꯪꯗꯦ ꯃꯤ ꯑꯩꯁꯨ ꯑꯃꯥ ꯉꯁꯥꯏ ꯍꯪꯗꯦꯕ ꯑꯩꯉꯣꯟꯗ ꯑꯩꯉꯣꯟꯗ ꯗꯥꯒꯤ ꯍꯥꯏ ꯅꯪ ꯂꯧꯕ ꯈꯣꯡꯒꯥꯎꯗꯨꯁꯨ ꯃꯥꯅ ꯑꯦ ꯁꯤꯗꯤ ꯐꯖꯩꯍꯦ ꯍꯥꯏ ꯉꯁꯥꯏ ꯀꯥꯏꯅ ꯂꯧꯕꯗꯣ ꯑꯗꯨ ꯈꯣꯡꯂꯥꯎꯗꯨꯅꯦ ꯐꯖꯕꯅꯤ ꯈꯣꯠꯄꯅꯤꯅ ꯍꯥꯏꯔꯦ ꯃꯥꯅ ꯑꯁ ꯃꯥꯁꯨ ꯑꯗꯨꯝ ꯂꯧ ꯇꯥꯔꯦ ꯈꯣꯠ ꯇꯥꯔꯦꯅ ꯍꯥꯏꯗꯤ ꯍꯥꯏ ꯑꯩ ꯈꯟ ꯑꯩ ꯈꯟꯅꯥꯎ ꯅꯨꯡꯉꯥꯏꯇꯕꯩ ꯇꯏꯞ ꯇꯧꯋꯦ
ꯂꯣꯛꯄꯗꯤ ꯑꯗꯩ ꯑꯩꯅ ꯈꯣꯡꯒ꯭ꯔꯥꯎꯗꯣ ꯑꯗꯨꯝ ꯆꯥꯝꯃꯔꯤꯑꯅ ꯑꯗꯨꯝ ꯍꯥꯏꯕꯅꯦꯕ ꯀꯣꯑꯩꯅꯥ ꯆꯥꯝꯔꯤ ꯆꯥꯝꯃꯔꯤ ꯌꯥꯡ ꯈꯩ ꯑꯗꯨꯃꯥꯏꯅ ꯍꯥꯏꯕꯅꯦꯕ
ꯎꯝ
ꯉꯁꯥꯏꯒꯤ ꯁꯤꯡꯍꯥꯔꯗꯣ
ꯎꯝ ꯀꯔꯤ
ꯁꯤꯡꯉꯥꯔꯗꯣ ꯍꯥꯎꯕ ꯍꯥꯎꯋꯦꯕꯣ ꯉꯁꯥꯏꯒꯤ ꯍꯣꯇꯦꯜꯒꯤꯗꯣ
ꯍꯥꯎꯕꯅꯦ ꯎꯝ ꯑꯩꯈꯣꯏ ꯍꯧꯖꯤꯛ ꯑꯗꯨꯝ ꯂꯧꯋꯦ ꯅꯨꯡꯊꯤꯟꯒꯁꯦ ꯃꯣꯏꯗꯨꯗ ꯑꯩ ꯑꯗꯨꯝ ꯆꯥ ꯈꯣꯠꯇꯅ ꯇꯧꯋꯦ
ꯎꯝ
ꯑꯦ ꯑꯁ ꯅꯨꯡꯁꯤꯠꯂꯤꯃ ꯑꯩ ꯃꯥꯏꯁ ꯖꯦ ꯇꯥꯊꯣꯛꯑꯒꯦ ꯁꯤ ꯍꯦꯛ ꯁꯤ ꯍꯦꯛ ꯂꯣꯏꯕꯒ ꯑꯩ ꯃꯥꯏ ꯇꯥꯊꯣꯛꯑꯅꯤ ꯃꯥꯁꯦ ꯎꯔꯤꯡ ꯑꯃꯁꯨ ꯊꯣꯛꯂꯛꯑꯦꯕꯀꯣ ꯑꯗꯨꯗꯨꯒ ꯃꯥꯥꯏꯁꯦ ꯑꯣꯏꯂꯤ
ꯆꯥꯛꯇꯣꯛꯑ ꯇꯥꯒꯦ ꯇꯧꯕꯅꯦ ꯍꯥꯏꯗꯤ ꯎꯝ ꯍꯥꯏꯗꯤ ꯃꯥꯏꯁ ꯑꯃꯨꯛ ꯇꯥꯊꯣꯛꯎꯅꯤ ꯆꯥꯃ ꯆꯔꯅꯤ ꯀꯔꯤꯝ ꯅꯨꯡ ꯇꯕꯗꯨꯁꯨ ꯑꯃꯨꯛ ꯀꯩꯅ ꯇꯧꯋꯦꯗꯅꯀꯣ ꯑꯗꯩ ꯑꯃꯨꯛ ꯑꯩꯗꯤ ꯕ꯭ꯔꯁ ꯇꯧꯕꯗꯣ ꯍꯥꯏꯗꯤ ꯕ꯭ꯔꯁ ꯑꯃꯨꯛ ꯃꯥꯏ ꯕ꯭ꯔꯁ ꯀꯥꯔꯅꯤ ꯑꯗꯨꯒ ꯕ꯭ꯔꯁ ꯇꯧꯗꯒ ꯑꯃꯨꯛ ꯆꯥꯁꯤꯟꯕ ꯅꯨꯡꯉꯥꯏꯇꯦꯕ
ꯍꯣꯏ ꯅꯪꯒꯤꯅꯥ ꯑꯃꯨꯛ ꯕ꯭ꯔꯁ ꯑꯃꯨꯛ ꯇꯧꯕꯩꯅꯦꯕ ꯕ꯭ꯔꯁ ꯇꯧꯔꯗꯤ ꯅꯨꯡꯉꯥꯏꯇꯦꯕ ꯅꯪ ꯍꯥꯏꯗꯣ ꯑꯩꯅ ꯃꯨꯛ ꯀꯣ ꯈꯛꯇꯪ ꯇꯧꯕꯅꯤꯅꯅꯦ ꯑꯩ ꯑꯦ ꯑꯩꯅ ꯑꯃꯨꯛ ꯃꯥꯏ ꯈꯛꯇꯪ ꯇꯥꯕꯅꯤꯅꯅꯦ ꯍꯥꯏꯗꯤ ꯐꯠ ꯂꯥꯎꯅ ꯇꯥꯊꯣꯛꯄꯗ ꯐꯩ ꯑꯩ ꯄꯥꯁꯤꯁꯨ ꯂꯧꯊꯣꯛꯑꯒꯦ
ꯎꯝ
ꯕꯥꯖꯤ ꯂꯧꯊꯣꯛꯀꯦ ꯑꯗꯨꯒ ꯃꯥꯏ ꯃꯥꯏꯁꯤ ꯇꯥ ꯑꯗꯨꯗꯤ ꯎꯔꯤꯡꯅ ꯂꯣꯏꯔꯦ ꯍꯥꯏꯕ ꯑꯩꯕꯨ ꯑꯁ ꯎꯔꯤꯡ ꯗꯨꯝ ꯊꯣꯛ ꯂꯩꯔꯦ ꯑꯃꯞ ꯑꯃ ꯐꯔ ꯑꯃ ꯐꯔ ꯑꯃ ꯑꯗꯨꯝ ꯊꯣꯛ ꯂꯩꯔꯦ
ꯑꯩꯁꯨꯅꯦ ꯑꯗꯨꯃꯥꯏꯅ ꯇꯧ ꯂꯩꯁꯦ ꯉꯁꯤ ꯈꯗꯥꯡꯗ ꯑꯃꯨꯛ ꯆꯣꯡꯊꯣꯛꯑꯦ
ꯍꯥꯏꯅꯤ ꯁꯨꯝ ꯑꯗꯨꯅꯤ ꯅꯨꯡꯉꯥꯏꯇꯦ ꯍꯥꯏꯕ ꯌꯥꯝꯅ
ꯁꯤꯠ ꯅꯥ ꯂꯩꯕ ꯑꯗꯨ ꯂꯩꯇꯕ ꯑꯝꯇ
ꯑꯩ ꯁꯝꯗꯨꯁꯨ ꯀꯂꯔ ꯑꯃ ꯁꯝꯗꯨꯁꯨ ꯐꯥꯔꯦ ꯐ꯭ꯔꯥ ꯐ꯭ꯔꯥ ꯂꯥꯎꯔꯦ ꯄꯦꯜꯂꯄꯣꯠꯅꯤ ꯁꯝ ꯑꯃꯨꯛ ꯐꯥꯔꯛꯀꯅꯤ ꯃꯥꯏ ꯑꯃꯨꯛ ꯎꯔꯤꯡ ꯊꯣꯛꯆꯤꯜꯂꯛꯀꯅꯤ ꯒ꯭ꯌꯥꯟ ꯃꯦꯟ ꯇꯥꯕ ꯄꯨꯟꯁꯤ ꯅꯠꯇꯦ
ꯑꯩ ꯑꯃ ꯑꯃ ꯍꯤꯗꯥꯛꯇꯣ ꯊꯛꯁꯦꯅ ꯇꯧꯕꯅꯦ ꯑꯗꯨꯗ ꯄꯩꯁꯥꯗꯣ ꯂꯩꯕ ꯉꯝꯗꯕꯗꯨꯗ ꯑꯗꯨꯝ ꯇꯣꯏꯅ ꯂꯩꯔꯛꯄ ꯑꯍꯥꯟꯕꯩꯗꯤ ꯉꯝꯃꯒ ꯅꯦꯛꯁ ꯅꯦꯛꯁ ꯑꯗꯨꯝ ꯂꯩꯔꯛꯄꯗꯣ ꯂꯣꯏꯕꯒ ꯂꯩꯕꯗꯣ ꯍꯦꯛꯇ ꯉꯝꯗꯕꯗꯣ ꯑꯗꯨꯃꯥꯏꯅ ꯇꯧꯋꯦ
ꯎꯝ
ꯑꯗꯨ ꯊꯛꯑꯗꯤ ꯃꯥꯏ ꯅꯨꯡꯒꯁꯨ ꯈꯔ ꯅꯥꯟꯅ ꯈꯣꯠꯇꯅ ꯇꯧꯗꯧꯗꯣ
ꯎꯝ꯫
ꯕꯤꯔꯅꯤꯗ ꯑꯗꯣ ꯑꯩꯈꯣꯏꯁꯨ ꯆꯥꯛ ꯆꯥꯗꯣꯔꯦ꯫ ꯊꯝꯃꯒꯦꯀꯣ ꯎꯝ